ꯍꯧꯂꯣ
ꯀꯃꯥꯏ ꯂꯦꯜꯂꯤꯒꯦ
ꯑ ꯉꯁꯤꯗꯤ ꯍꯣꯜꯗꯦ ꯗꯨꯝ ꯇꯨꯝꯃꯒ ꯂꯩꯌꯦ ꯑꯩꯗꯤ
ꯀꯩꯒꯤꯔꯥ ꯑ ꯅꯣꯏꯗꯗꯤ ꯀꯃꯥꯏꯅ ꯇꯧꯕ꯭ꯔꯥ ꯋꯦꯗꯔꯗꯣ
ꯈꯔ ꯏꯪꯉꯦ ꯉꯁꯤꯗꯤ ꯑꯗꯨꯒ ꯑꯥ
ꯑ ꯅꯨꯡꯁꯤꯠꯁꯨ ꯑꯗꯨꯝ ꯌꯥꯝꯅ ꯁꯤꯠꯂꯦ ꯑꯗꯨꯒ ꯅꯨꯡ
ꯖꯅ ꯁꯤꯠꯂꯦꯅꯦ
ꯑꯗꯨꯒ ꯅꯣꯡꯁꯨ ꯆꯨꯌꯦ ꯑꯗꯨꯒ ꯃꯔꯛ ꯃꯔꯛꯇꯗꯤ ꯅꯨꯡꯁꯥ ꯑꯃꯨꯛꯀ ꯊꯣꯛꯂꯛꯑꯦ ꯑꯗꯨꯒ ꯑꯗꯨꯝ ꯇꯧꯋꯦ ꯃꯔꯛ ꯃꯔꯛꯇꯗꯤ ꯌꯥꯝ ꯏꯪꯉꯦ ꯃꯔꯛ ꯃꯔꯛꯇꯗꯤ ꯌꯥꯝ ꯁꯥꯏꯑꯦ ꯁꯤꯗꯗꯤ
ꯎꯝ ꯑꯩꯈꯣꯏꯗꯤ ꯑꯥ ꯍꯧꯖꯤꯛꯀꯥꯟ ꯁꯦ ꯀꯩꯅꯣ ꯅꯨꯡꯁꯤꯠ ꯌꯥꯝ ꯀꯟꯅ ꯁꯤꯠꯂꯦꯅꯦ ꯅꯍꯥꯟꯁꯨ ꯌꯥꯝ ꯁꯤꯜꯂꯦ ꯉꯁꯤꯁꯨ ꯎꯝ ꯃꯄꯥꯟ ꯊꯣꯛꯄ ꯌꯥꯗꯦ ꯍꯥꯏꯕ
ꯎꯝ ꯑꯗꯨ ꯑꯥ ꯀꯩꯅꯣ ꯌꯨꯝ ꯔꯨꯝꯗ ꯂꯩꯕꯀꯥꯟꯗꯗꯤ ꯌꯥꯝ ꯅꯨꯡꯉꯥꯏꯌꯦ
ꯎꯝ ꯔꯨꯝꯗ ꯂꯩꯕ ꯀꯥꯟꯗꯗꯤ ꯀꯤꯝ ꯈꯪꯗꯦ ꯑꯩꯈꯣꯏꯗꯤ ꯃꯄꯥꯟ ꯊꯣꯛꯄ ꯀꯥꯟꯗ ꯈꯛ ꯇꯅꯦ
ꯑꯩꯗꯤ ꯑꯩ ꯑꯥ ꯑꯩꯈꯣꯏꯒꯤ ꯀꯥꯗꯤꯅꯦ ꯎꯝ ꯍꯥꯏ ꯗꯤ ꯀꯃꯥꯏ ꯍꯥꯏꯗꯣꯏꯅꯣ ꯈꯪꯗꯣꯏꯗ ꯔꯨꯝꯗꯣ ꯑ ꯋꯤꯟꯗꯣꯗꯒꯤ ꯀꯩ ꯋꯤꯟꯗꯣ ꯍꯥꯡꯕ ꯀꯥꯟꯗ ꯅꯨꯡꯁꯤꯠ ꯁꯤꯠꯇꯣ ꯃꯌꯥꯝ ꯆꯪꯂꯛꯑꯦꯕ ꯑꯗꯨꯒ ꯑ ꯎ ꯃꯌꯥꯝꯗꯣ ꯂꯩꯕꯒꯤ
ꯑꯣ ꯐꯩꯌꯦꯅꯦ ꯑꯩꯈꯣꯏꯗꯤ ꯕꯤꯜꯗꯤꯡ ꯕꯤꯜꯗꯤꯡꯒꯤ ꯃꯅꯥꯛ ꯈꯛꯇ ꯂꯩ ꯑꯗꯨꯕꯨꯀꯣ ꯎꯝ ꯋꯤꯟꯗꯣꯗꯤ ꯄꯤꯛꯑꯦꯕ ꯑꯗꯨꯕꯨ ꯋꯤꯟꯗꯣ ꯍꯥꯡꯕ ꯌꯥꯗꯦꯅꯦ ꯅꯨꯡꯁꯤꯠ ꯐꯖꯅ ꯆꯪꯉꯦ
ꯑꯁ ꯑꯩꯒꯤꯗꯤ
ꯎꯒꯨꯝꯕ ꯂꯩꯇꯦ ꯀꯤꯝ ꯂꯩ
ꯍꯣꯏ ꯑꯗꯨꯒꯤꯅꯦ ꯑꯩꯈꯣꯏꯗꯤ ꯌꯥꯝ ꯅꯨꯡꯉꯥꯏꯌꯦ ꯑꯩꯈꯣꯏ ꯖꯒꯥꯗꯤ
ꯎꯝ
ꯑꯗꯨꯒ ꯑꯩꯈꯣꯏꯒꯤ ꯑꯩꯈꯣꯏꯒꯤ ꯋꯤꯟꯗꯣꯗꯤ ꯌꯥꯝ ꯆꯥꯎꯋꯦ ꯑꯗꯨꯒꯤꯅꯦ ꯋꯤꯟꯗꯣꯅ ꯋꯤꯟꯗꯣ ꯉꯥꯛꯇꯅꯦ ꯑꯩꯗꯤ ꯑ ꯃꯇꯥꯏꯔꯣꯝꯗ ꯂꯩꯕꯒꯤ
ꯑꯣ ꯑꯗꯣ ꯅꯣꯛꯅꯤꯡꯕꯗꯤꯀꯣ ꯑꯩꯅ ꯂꯩꯕ ꯃꯐꯝꯁꯦ ꯀꯩꯅꯣ ꯇꯧꯕꯅꯦ
ꯀꯩ
ꯁꯤꯔꯣꯝꯗ ꯂꯥꯛꯑꯗꯤꯀꯣ ꯋꯤꯟꯗꯣ ꯅꯪ ꯆꯥꯎꯕꯁꯨꯈꯪ ꯎꯂꯔꯣꯏ
ꯑꯗꯨꯒꯨꯝꯕꯗꯨ ꯑꯩ ꯍꯩꯅꯗꯦꯉꯣ ꯍꯥꯏꯗꯤ ꯋꯤꯟꯗꯣ ꯄꯤꯛꯑ ꯇꯤ ꯀꯃꯥꯏ ꯍꯥꯏꯗꯣꯏꯅꯣ ꯏꯃꯥꯔꯖꯦꯟꯁꯤꯒꯨꯝꯕ ꯀꯩ ꯀꯩꯅꯣ ꯄ ꯀꯥꯟꯗꯗꯤ ꯑꯩꯈꯣꯏ
ꯃꯥꯜꯂꯦ ꯃꯣꯏꯒꯤ ꯕꯤꯜꯗꯤꯡꯒꯨꯝꯕꯗꯣ ꯌꯥꯝ ꯐꯖꯅ ꯇꯧꯕꯤꯔꯁꯨ ꯀꯣ ꯄꯤꯠꯇ꯭ꯔꯨ ꯄꯤꯠꯇ꯭ꯔꯨ ꯇꯧꯋꯦ ꯃꯣꯏꯒꯤ ꯋꯤꯟꯗꯣꯁꯤꯡꯗꯣ
ꯎꯝ ꯑꯩꯈꯣꯏ ꯆꯦꯟꯊꯣꯛꯄ ꯌꯥꯔꯣꯏꯕ ꯅꯍꯥꯟ
ꯐꯔꯠ꯭ ꯇꯥꯕꯥ ꯅꯦꯟ
ꯅꯍꯥꯟ ꯑꯒ꯭ꯔꯥ ꯗꯔꯥ ꯀꯩꯅꯣ ꯀꯩꯅꯣꯗ ꯃꯩ ꯆꯣꯡꯕ ꯀꯥꯟꯗ ꯗꯨꯃꯥꯏꯅ ꯇꯧꯄꯗꯣ
ꯎꯝ ꯑꯗꯨꯃꯥꯏꯅꯗꯤ ꯆꯣꯡꯊꯅꯤꯡꯉꯥꯏꯗꯤ ꯆꯥꯟꯁ ꯂꯩꯇ꯭ꯔꯦ ꯃꯄꯥꯟꯗ
ꯎꯄꯥꯏ ꯂꯩꯇ꯭ꯔꯦ ꯁꯤꯈ꯭ꯔꯅꯤ ꯗꯨꯃꯥꯏ ꯇꯧꯔꯗꯤ ꯑꯗꯨꯅꯦ
ꯇꯌꯔ ꯒꯦꯁꯁꯨ ꯑꯩꯌꯥ ꯄꯤꯛꯄꯗꯣ ꯄꯤꯛꯄꯗꯣ ꯈꯔ ꯅꯣꯏꯔꯗꯤꯀꯣ ꯆꯠꯄ ꯌꯥꯔꯔꯣꯏꯗꯕꯅꯦ ꯀꯉꯝ ꯑꯣꯏꯅ ꯔꯦꯟꯕꯤꯕꯁꯤꯡꯗꯣ ꯏꯗꯤ ꯃꯣꯏꯒꯤ ꯌꯨꯝꯅꯦ ꯍꯥꯏꯔꯗꯤ ꯈꯔ ꯐꯖꯅ ꯁꯥꯏꯌꯦꯕꯀꯣ ꯂꯣꯟꯒꯤꯗꯃꯛ ꯅꯦ ꯍꯥꯏꯔꯥꯗꯤ ꯈꯪꯗꯦ ꯄꯪꯁꯥ ꯁꯥꯏ ꯍꯥꯏꯕ ꯃꯣꯏꯗꯣ ꯍꯥꯏꯗꯤ ꯗꯨꯝ ꯄꯩꯁꯥ ꯐꯪꯈ꯭ꯔꯗꯤ ꯌꯥꯔꯦ ꯍꯥꯏꯕꯒꯤꯔ ꯍꯪꯗꯦ
ꯑꯥ ꯑꯣꯏꯔꯝꯒꯅꯤ ꯑꯣꯏꯔꯝꯒꯅꯤ ꯑꯗꯨꯒꯨꯝꯕꯗꯨ ꯑꯁ ꯑꯩꯗꯤ ꯑꯩꯅ ꯌꯨꯝ ꯁꯥꯔꯗꯤ ꯗꯨꯃꯥꯏ ꯇꯧꯔꯣꯏ ꯉꯣ ꯐꯖꯅ ꯑꯁ ꯄꯩꯁꯥꯒ ꯄꯥꯏꯔꯗꯤꯅꯦ ꯐꯖꯅ ꯁꯥꯕꯤꯗꯣꯏꯅꯦ ꯑꯩꯁꯦ
ꯑꯗꯨꯃꯥꯏꯟ ꯇꯧꯕ ꯌꯥꯕꯗꯣ
ꯄꯩꯁꯥꯁꯤꯁꯨ ꯀꯩꯅꯣ ꯑꯥ ꯎꯗ ꯄꯥꯜꯂꯗꯤ ꯐꯗꯣꯏꯕ
ꯑꯥ ꯗꯨꯃꯥꯏꯟ ꯇꯧꯔꯗꯤ ꯃꯤ ꯀꯅꯥꯝꯇ ꯊꯕꯛ ꯇꯧꯔꯔꯣꯏꯅꯤ
ꯑꯗꯨ ꯍꯩꯗꯧꯅ ꯄꯥꯟꯂꯒ ꯑꯁ ꯑꯗꯨ ꯑꯣꯏꯔꯁꯨ ꯀꯃꯥꯏꯅ ꯍꯥꯏꯗꯣꯏꯅꯣ ꯈꯪꯗ꯭ꯔꯦꯗ
ꯋꯥꯕ ꯄꯨꯟꯁꯤ ꯅꯤ
ꯑꯗꯨꯅ
ꯏꯅꯥꯎꯅꯨꯄꯥ ꯑꯥꯌ ꯅꯕꯥꯟꯅꯤꯗꯁꯨ ꯄꯩꯁꯥꯗꯣ ꯄꯞꯇꯤ ꯅꯤꯒꯦ ꯑꯗꯣ ꯍꯟꯗꯛꯇꯤ ꯈꯣꯡꯎꯞ ꯂꯧꯅꯕ ꯄꯤꯌꯣꯅ ꯑꯌꯦ
ꯅꯥ ꯃꯥ ꯊꯕꯛ ꯇꯧꯕ ꯅꯠꯇ꯭ꯔꯣ
ꯏꯅꯥꯎꯝꯄꯥꯔꯥ ꯇꯧꯗꯦ ꯇꯧꯗꯦ ꯀꯩꯅꯣꯗ ꯑꯣ ꯏꯅꯥꯎꯅꯨꯄꯥ ꯍꯧꯖꯤꯛ ꯀꯩꯅꯣ ꯑꯩꯈꯣꯏ ꯌꯨꯝꯗ ꯂꯩꯕꯗꯨ
ꯑꯣ ꯑꯣ ꯑꯣ ꯑꯣ ꯑꯗꯨꯗꯤ ꯑꯗꯨꯗꯤ ꯅꯨꯡꯁꯤꯕꯅꯦ ꯄꯤꯕꯤꯌꯣ ꯑꯩꯗꯤ ꯀꯩꯅꯣꯗ ꯂꯩꯕꯗꯨꯅꯦꯅ
ꯑ ꯅꯠꯇꯦ ꯃꯥ ꯊꯕꯛ ꯁꯨ ꯇꯧꯗ꯭ꯔꯤ ꯃꯥꯒꯤ ꯀꯣꯔꯁ ꯇꯣ ꯂꯣꯏꯗ꯭ꯔꯤꯌꯦꯅꯦ ꯀꯣꯔꯁ ꯂꯣꯏꯗ꯭ꯔꯤꯌꯦ ꯀꯣꯔꯁ ꯂꯣꯏꯗ꯭ꯔꯒꯀꯣ ꯑꯩꯅ ꯄꯩꯁꯥ ꯐꯪꯕ ꯀꯥꯟꯗꯗꯤ ꯅꯣꯏꯕꯨ ꯁꯨꯃꯥꯏꯅ ꯇꯧꯕꯤꯒꯦ ꯇꯧꯕꯤꯒꯦ ꯇꯧꯔꯒ ꯄꯩꯁꯥꯗꯤ ꯅꯤꯕꯗꯣ ꯅꯤꯕꯗꯣ
ꯃꯥꯗꯣ ꯍꯦꯟꯖꯟꯕꯒꯤꯅꯦ ꯑꯗꯨ ꯄꯤꯔꯨꯔꯥꯅꯨ
ꯃꯆꯤꯟ ꯌꯥꯝꯅ ꯍꯩꯈ꯭ꯔꯕꯅꯦ ꯃꯥ ꯃꯄꯥꯟꯗ ꯊꯣꯛꯑꯒ ꯀꯣ ꯖꯥ ꯖꯥꯠ ꯉꯥꯡꯉꯥ ꯂꯩ ꯑꯩ ꯌꯥꯝ ꯒꯥꯌꯟ ꯇꯥꯏꯌꯦ ꯍꯥꯏꯕ ꯇꯧꯔꯗ꯭ꯔꯀꯣ
ꯍꯨꯝ ꯑꯩꯅ ꯃꯥ ꯌꯥꯝ ꯃꯥꯟꯅꯕ ꯑꯃ ꯑꯥ ꯏꯟꯁꯇꯥꯗ ꯎꯌꯦꯅ
ꯑꯣ
ꯑꯩ ꯑꯩ ꯅꯣꯡꯃ ꯅꯉꯣꯟꯗ ꯊꯥꯕꯤꯔꯛꯀꯦ ꯑꯗꫭ ꯅꯨꯄꯥꯗꯣ ꯑꯩ ꯑꯗꯨꯝ ꯌꯦꯡꯉꯒꯥ ꯂꯩꯕꯅꯦ ꯑꯗꯨꯒꯤ ꯅꯨꯄꯥꯗꯣ
ꯑꯣ
ꯍꯥꯏꯗꯤ ꯃꯥ ꯃꯥꯒꯤ ꯑꯦꯛꯇꯤꯡꯗꯣ ꯌꯥꯝꯅ ꯎꯅꯤꯡꯉꯦꯕ ꯑꯗꯨꯒ ꯅꯅꯥꯎ ꯅꯨꯄꯥꯁꯨ ꯌꯥꯝ ꯃꯥꯜꯂꯦ ꯑꯩ ꯊꯥꯕꯤꯒꯦ
ꯑꯗꯣ ꯀꯩꯅꯣ ꯇꯧꯕꯅꯤꯅꯦ ꯃꯥꯅ ꯅꯍꯥꯟꯗꯣ ꯑꯩꯒꯤ ꯏꯟꯁꯇꯥꯗꯥ ꯍꯥꯏꯗꯤ ꯍꯥꯏꯠ ꯂꯥꯏꯛꯒꯨꯝꯕꯗꯣ ꯌꯦꯡꯉꯒ ꯀꯣ ꯑꯌꯥ ꯅꯪꯁꯦ ꯑꯩꯅ ꯐꯣꯇꯣ ꯑꯃꯥ ꯍꯥꯞꯄꯅꯦꯕ ꯏꯁ꯭ꯀꯨꯜꯒꯤ ꯀꯩꯅꯣꯒꯤ ꯍꯥꯏꯗꯤ ꯇꯨ ꯊꯥꯎꯖꯟ ꯐꯤꯞꯇꯤꯟ ꯅꯥꯏꯟꯇꯤꯟ ꯑꯗꯨꯃꯥꯏꯅ ꯇꯧꯔꯥ ꯂꯩꯕ ꯖꯥꯠꯔꯥ ꯈꯪꯗꯦ ꯑꯥ ꯑꯥꯏꯗꯤ ꯑꯞꯒ꯭ꯔꯦꯗ ꯍꯥꯏꯅ ꯑꯃꯥ ꯍꯥꯏ ꯂꯥꯏꯛ ꯍꯥꯞꯄꯦꯕꯀꯣ ꯑꯌꯥ ꯅꯪꯁꯦ ꯊꯥꯏꯅꯗꯤ ꯌꯥꯝꯅ ꯀꯩꯅꯣ ꯑꯥ ꯐꯖꯔꯝꯃꯦ ꯑꯗꯣ ꯇꯨ ꯊꯥꯎꯖꯟ ꯅꯥꯏꯟꯇꯤꯟꯗꯒꯤꯗꯤ ꯌꯥꯗ꯭ꯔꯦꯅꯦ ꯍꯥꯏꯌꯦ
ꯑ
ꯅꯨꯄꯥ ꯃꯥꯜꯂꯦ ꯅꯨꯄꯥ ꯃꯁꯝ ꯁꯥꯡꯕ ꯃꯥꯜꯂꯦ ꯍꯥꯏꯕꯁꯥꯏ
ꯌꯥꯝ ꯄꯛꯇꯤꯌ‌ꯦ ꯑꯩꯗꯤ ꯅꯨꯄꯥ ꯃꯁꯝ ꯑꯥ ꯅꯨꯄꯥ ꯑꯝ ꯃꯣꯏ ꯅꯨꯄꯥꯅꯅꯦ ꯃꯣꯏ ꯑꯥ ꯁꯝ ꯁꯥꯡꯕꯗꯣ ꯑꯩ ꯌꯥꯝ ꯄꯥꯝꯃꯦ ꯀꯩꯒꯤꯅꯣ ꯈꯪꯗꯦ ꯄꯥꯝꯖꯕꯥ
ꯑꯗꯨꯒꯥ ꯑꯗꯨꯒ ꯃꯥꯅ ꯑꯁꯨꯃꯥꯏꯅ ꯍꯥꯏꯕꯅꯦ ꯑꯩ ꯌꯥꯝ ꯑꯩ ꯌꯥꯝ ꯇꯟꯈ꯭ꯔꯦꯀꯣ ꯌꯦꯡ ꯌꯦꯡꯉꯒ ꯑꯩ ꯃꯟꯁꯤꯜꯂꯛꯑꯦ ꯍꯥꯏꯌꯦ ꯃꯥꯁꯦ ꯃꯇꫭꯝꯇꯥ ꯑꯗꯨꯗꯤ ꯅꯪꯅ ꯑꯩꯕꯨ ꯃꯥꯟꯕꯒꯤꯅꯤꯅꯦ ꯀꯧ ꯃꯥꯏꯅ ꯑꯩꯅ ꯅꯪꯕꯨ ꯃꯥꯟꯗꯣꯏꯔꯣ ꯍꯥꯏꯔꯒ ꯅꯣꯛꯑꯒ ꯂꯩ ꯑꯁ ꯇꯟꯈꯔ‌ꯦ ꯇꯧꯔ‌ꯦ
ꯍꯥꯏꯌꯣ ꯌꯥꯗ꯭ꯔꯣ ꯑꯩꯗꯤ ꯅꯪꯉꯣꯟꯗꯒꯤ ꯍꯦꯟꯅꯥ ꯐꯖꯩ ꯍꯥꯏꯌꯨ ꯌꯥꯗ꯭ꯔꯥ
ꯑꯣ ꯑꯩꯅ ꯍꯥꯏꯔꯤꯉꯤꯅꯦ ꯅꯆꯦ ꯐꯖꯕꯒꯤ ꯅꯪꯁꯨ ꯈꯔ ꯌꯦꯡꯕ ꯌꯥꯔꯤꯅꯤ
ꯅꯆꯦꯒꯤꯅꯦꯕ ꯅꯃꯥ ꯅꯄꯥꯒꯤ ꯅꯠꯇꯕꯅꯦꯕꯥ
ꯑꯥ ꯅꯆꯦ ꯐꯖꯕꯒꯤꯅꯦ ꯑꯩꯅ ꯍꯥꯏꯅꯤꯅꯦ ꯃꯥꯁꯦ ꯄꯩꯁꯥ ꯅꯤꯒꯦ ꯍꯥꯏꯔꯗꯤꯀꯣ ꯋꯥꯗꯣ ꯌꯥꯝ ꯊꯨꯝꯕ ꯊꯨꯝꯕ
ꯒ꯭ꯌꯥꯟ ꯇꯥꯕꯅꯦ ꯍꯟꯗꯛꯀꯤ ꯑꯉꯥꯡꯁꯤꯡꯁꯦ ꯍ‌ꯦꯛ ꯀꯥꯏꯅ ꯑꯩꯈꯣꯏꯁꯦ ꯍꯥꯟꯅꯨꯕꯤ ꯑꯣꯏꯔꯕ
ꯍꯅꯨꯕꯤꯗꯤ ꯑꫭꯟ ꯑꯣꯟꯗꯤ ꯑꯣꯜꯂꯅꯤꯅꯦ ꯋꯥꯠꯇ꯭ꯔꯦꯅꯦ
ꯑꯩꯗꯤ ꯑꯁ ꯄꯄꯇꯤ ꯆꯅꯤꯡꯗ‌ꯦꯉꫭ ꯀꯃꯥꯏ ꯇꯧꯗꯣꯏꯅꯣ ꯍꯣꯏ
ꯆꯄꯇꯤ ꯑꯣꯏꯅ ꯄꯤꯕ꯭ꯔꯥ ꯏꯚꯤꯅꯤꯡꯗꯁꯦ
ꯍꯣꯏ ꯑꯩꯅ ꯍꯥꯏꯗꯨꯗꯤ ꯑꯗꯨ ꯉꯥꯛꯇ ꯆꯥꯔꯒ ꯂꯩꯌꯦ ꯑꯩꯈꯣꯏꯗꯤ
ꯑꯦꯌ‌ꫭ ꯅꯨꯡꯁꯤꯈ꯭ꯔꯦꯗꯀꯣ
ꯇ‌ꯦ ꯑꯩ ꯑꯁ ꯆꯥꯛ ꯆꯥꯅꯤꯡꯕꯅ ꯁꯤꯗꯧꯔꯦ
ꯀꯩꯅꯣ ꯌꯨꯝꯗꯒꯤ ꯀꯩꯅꯣ ꯃꯤ ꯂꯥꯛꯀꯅꯤ ꯍꯥꯏꯕꯗꯣ ꯂꯥꯛꯇ꯭ꯔꯤꯕꯣ
ꯁꯨꯡꯂꯥꯛ ꯂꯥꯛꯇ꯭ꯔ‌ꯦ ꯃꯣꯏꯁꯨ ꯂꯥꯛꯀꯅꯤ ꯂꯥꯛꯀꯅꯤ ꯍꯥꯏꯔꯒ ꯁꯨꯡꯂꯥꯛ ꯂꯥꯛ ꯇ꯭ꯔꯦ ꯀꯃꯥꯏ ꯇꯧꯗꯣꯏꯅꯣ ꯈꯪꯗꯦ ꯉꯥꯏꯕꯗ ꯋꯥꯔꯦ
ꯃꯣꯏꯁꯨ ꯀꯩꯅꯣꯗ ꯇꯧꯒꯗꯕ ꯅꯠꯇ꯭ꯔꯥ ꯅꯪ ꯇꯧꯔꯤꯕꯗꯣ
ꯑꯩ ꯇꯧꯕꯗꯨ ꯇꯧꯔꯣꯏꯌꯦ ꯏꯊꯟꯇꯅꯦ
ꯑꯣ ꯑꯣ ꯇꯣꯉꯥꯟꯕ꯭ꯔꯥ ꯃꯣꯏꯅ
ꯇꯣꯉꯥꯜꯂꯦ ꯃꯣꯏꯒꯤꯗꯤ ꯇꯣꯉꯥꯜꯂꯦ
ꯎꯝ
ꯇꯣꯡꯉꯥꯜꯂꯦ ꯃꯐꯝꯁꯨ ꯇꯣꯡꯉꯥꯜꯂꯦ
ꯑꯣ ꯑꯩꯗꯤ ꯃꯐꯝ ꯃꯥꯟꯅꯒꯗꯕ ꯖꯥꯠꯔꯥ ꯍꯥꯏꯅ ꯈꯜꯂꯤꯅꯤꯅꯦ ꯍꯣꯏ ꯆꯪꯉꯗꯤ ꯐꯔꯦꯅꯥ ꯍꯥꯏꯅ
ꯃꯣꯏ ꯃꯐꯝꯗꯤ ꯑ ꯃꯥꯟꯅꯩꯕꯀꯣ ꯑꯗꯨꯕꯨ ꯃꯐꯝꯗꯤ ꯃꯥꯟꯅꯩꯗꯨꯕꯨ ꯀꯃꯥꯏ ꯍꯥꯏꯗꯣꯏꯅꯣ ꯇꯣꯉꯥꯜꯂꯦꯕꯒ ꯑꯃꯨꯛꯀ ꯃꯥꯟꯅꯔꯁꯨ ꯇꯣꯉꯥꯟꯕꯗꯨ
ꯒ꯭ꯌꯥꯟ ꯇꯥꯔꯕ ꯑꯗꯨꯗꯗꯤ ꯀꯤ
ꯍꯣꯏ ꯍꯣꯏ ꯒ꯭ꯌꯥꯟ ꯇꯥꯈ꯭ꯔꯦ ꯎꯝ ꯑꯗꯨꯕꯨ ꯅꯛꯅ ꯈꯔꯛ ꯅꯛꯈ꯭ꯔꯦ ꯍꯥꯏꯗꯤ ꯗꯨꯝ ꯐꯈ꯭ꯔꯦꯅꯀꯣ ꯍꯥꯏꯗꯤ ꯑꯈꯣꯏ ꯃꯤ ꯃꯁꯦꯟ ꯂꯩꯌꯦ ꯍꯥꯏꯅ
ꯎꯝ ꯑꯗꯨ ꯑꯈꯣꯏ ꯃꯤ ꯃꯁꯦꯡ ꯂꯩꯇ꯭ꯔꯁꯨ ꯌꯥꯏꯕꯀꯣ ꯑꯩ ꯀꯩꯅꯣ ꯇꯧꯔꯗꯤ ꯑꯝꯇ ꯑꯩꯗꯤ ꯀꯥꯏꯗꯦꯗ
ꯃꯄꯥꯟ ꯊꯣꯛꯇꯕꯒꯤ ꯍꯥꯏꯌꯣ
ꯍꯣꯏ ꯃꯄꯥꯟ ꯃꯄꯥꯟꯁꯨ ꯊꯣꯛꯇꯦ ꯑꯗꯨ ꯃꯄꯥꯟ ꯊꯣꯛꯇꯕ ꯉꯛꯇ ꯈꯤ ꯑꯥ ꯒꯤ ꯈꯛꯁꯨ ꯅꯠꯇꯕꯤꯕ ꯀꯃꯥꯏ ꯍꯥꯏꯗꫭꯏꯅꯣ ꯎꯝ ꯃꯤ ꯑꯇꯣꯞꯄꯒꯁꯨ ꯑꯗꯨꯝ ꯇꯤꯟꯅꯕ ꯌꯥꯏꯌꯦꯕ ꯑꯩꯗꯤ
ꯎꯝ
ꯇꯤꯟꯅꯕ ꯌꯥꯏ ꯑꯗꯨꯕꯨ ꯑꯩꯗꯤ ꯑꯥ ꯑ ꯀꯃꯥꯏ ꯍꯥꯏꯗꯣꯏꯅꯣ ꯑꯩꯒꯤ ꯅꯣꯂꯦꯖ ꯂꯩꯔꯗꯤ ꯌꯥꯔꯦꯕ ꯑꯗꯨ ꯂꯩꯇꯕꯒꯤꯅꯦꯕ ꯎꯄ ꯄꯥꯏ ꯂꯩꯇꯕꯗꯨ ꯍꯧꯖꯤꯛ
ꯎꯝ ꯑꯗꯨꯕꯨ ꯀꯩꯅꯣ ꯑꯗꯨꯝ ꯂꯩ ꯂꯩꯔꯗꯤ ꯑꯗꯨꯝ ꯈꯪꯗꯤ ꯈꯪꯉꯛꯀꯅꯤꯅ ꯑꯣ ꯁꯨꯃꯥꯏꯟ ꯇꯧꯒꯅꯤ ꯁꯨꯃꯥꯏꯟ ꯇꯧꯅꯤ ꯍꯥꯏꯕꯗꯣ
ꯍꯣꯏ ꯈꯪꯗꯦꯗ ꯈꯪꯒꯗ꯭ꯔꯥ ꯈꯪꯉꯣꯏꯗ꯭ꯔꯥ ꯃꯔꯥꯏ ꯇꯥꯝꯖꯕ ꯍꯥꯏꯗꯨꯅꯤ
ꯎꯝ ꯇꯧꯔꯛꯀꯅꯤꯗ ꯀꯔꯤꯅꯣꯅꯦ ꯑꯈꯣꯏꯗꯤ ꯌꯥꯝꯅ ꯀꯂꯛꯆꯔꯒ ꯂꯩꯕꯅꯤꯅꯦ
ꯌꯥꯔꯦ ꯀꯜꯂꯛꯅꯤꯡꯉꯥꯏ ꯑꯝꯇ ꯂꯩꯇꯕꯅꯦ ꯍꯧꯖꯤꯛ ꯅꯣꯏꯅ ꯊꯕꯛ ꯇꯣꯛꯄꯗꯣ ꯐꯖꯥꯟ ꯇꯧꯔꯒ ꯐꯖ ꯖꯥꯅ ꯁꯦꯚꯤꯡ ꯇꯧꯍꯧꯔꯣ ꯅꯣꯏ ꯌꯨꯝ ꯄꯥꯟꯗ꯭ꯔꯤꯉꯩ ꯀꯥꯟꯗ
ꯗꯣꯢꯅꯣ
ꯑꯗꯨ ꯊꯕꯛ ꯂꯩꯒꯅꯤꯌꯦ ꯑꯈꯣꯏꯒꯤ ꯌꯨꯝꯗꯁꯨ ꯋꯥꯈꯜ ꯋꯥꯒꯅꯨ ꯍꯧꯖꯤꯛ ꯍꯧꯖꯤꯛ ꯑꯩꯅ ꯍꯥꯏꯒꯦꯕ ꯍꯧꯖꯤ ꯍꯧꯖꯤꯛ ꯄꯩꯁꯥ ꯇꯨꯝꯃꯣ ꯑꯗꯨꯒ ꯇꯨꯡꯁꯤꯜꯂꯣ ꯑꯗꯨꯒ ꯑꯩ ꯅꯍꯥꯟ ꯅꯍꯥꯟ ꯍꯥꯏꯕꯗꯣ ꯑꯗꯨ ꯐꯖꯟꯅ ꯑꯦꯄ ꯑꯈꯣꯏꯁꯦ ꯄ꯭ꯂꯥꯟ ꯇꯧꯔꯒ ꯇꯧꯔꯁꯤ ꯍꯥꯏꯕ
ꯑ ꯅꯪ ꯂꯣꯏꯕ ꯀꯥꯟꯗ
ꯑꯩ ꯂꯣꯏꯕ ꯀꯥꯟꯗ ꯐꯖꯅ ꯄ꯭ꯔꯊꯅꯥ ꯇꯧꯔꯣ ꯑꯩꯒꯤꯗꯃꯛꯇꯁꯨ
ꯑꯩ ꯑꯣꯏꯗ꯭ꯔꯗꯤ ꯑꯣꯏꯔꯔꯣꯏꯀꯣ
ꯎꯝ
ꯍꯣꯏ ꯍꯥꯏ ꯅꯪ ꯁꯤꯃꯂꯦ
ꯄꯩꯁꯥ ꯐꯖꯅ ꯐꯪꯅꯕ ꯄ꯭ꯔꯥꯊꯅꯥ ꯇꯧꯕꯤꯈ꯭ꯔꯣ ꯑꯗꯨꯗꯤ
ꯍꯣꯏꯅꯦ ꯑꯗꯨꯝ ꯇꯧꯔꯒ ꯂꯩꯕꯅꯦ ꯑꯩꯗꯤ
ꯑꯗꯨꯒꯤꯗꯤ ꯑꯗꯨꯒꯤꯗꯤ ꯗꯦꯜꯂꯤꯅꯦ ꯍꯥꯏꯌꯣ
ꯑꯗꯨꯅꯦ ꯑꯗꯨꯗꯤ ꯗꯦꯂꯤ ꯇꯧꯁꯅꯦ
ꯌꯦꯡꯕ ꯇꯥꯔꯦ ꯑꯩꯅ ꯌꯨꯝꯗ ꯍꯟꯅꯤꯡꯈ꯭ꯔꯦ ꯍꯥꯏꯔꯒ ꯗꯗꯥ ꯑꯃꯅ ꯀꯩ ꯇꯧꯅꯕꯅꯣ ꯌꯨꯝꯗ ꯈꯜꯂꯒ ꯅꯪ ꯀꯔꯤ ꯊꯕꯛ ꯇꯧꯒꯦ ꯍꯥꯏꯅꯣ ꯐꯤ ꯁꯥꯒꯦ ꯍꯥꯏꯕ꯭ꯔꯥꯌꯦ
ꯎꯝ
ꯌꯨꯝꯗ ꯌꯨꯝꯗꯗꯤ ꯑꯁ ꯑꯩꯈꯣꯏꯅ ꯅꯤꯡꯖꯕ ꯋꯥꯅꯦ ꯌꯨꯝꯗꯣ ꯅꯤꯡꯖꯕ ꯋꯥꯅꯦꯗꯤꯕꯨꯁ ꯌꯥꯗꯦꯗ
ꯍꯣꯏꯅꯦ ꯑꯗꯨꯕꯨ ꯍꯥꯏꯗꯤ ꯁꯨꯡꯆꯠ ꯆꯠꯇ꯭ꯔꯕꯅꯤꯅ ꯀꯣ ꯃꯔꯛ ꯃꯔꯛꯇꯗꯤ ꯌꯨꯝꯒꯤꯗꯣ ꯈꯜꯂꯦꯗꯅ ꯅꯤꯡꯁꯤꯡꯉꯛꯑꯦꯅ
ꯕꯨꯗꯤ ꯑꯣꯏꯒꯅꯤꯗ
ꯎꯝꯝ ꯀꯨꯏꯈ꯭ꯔꯦ ꯇꯧꯕꯅꯤꯗ ꯃꯔꯛ ꯃꯔꯛ ꯑꯦꯠꯂꯤꯁ ꯆꯍꯤ ꯑꯃꯗ ꯆꯠꯂꯗꯤ ꯐꯔꯦ ꯍꯥ
ꯃꯛ ꯃꯔꯛꯇꯗꯤ ꯂꯥꯛꯄ ꯌꯥꯏꯌꯦ ꯅꯪ
ꯍꯣꯏ ꯑꯩꯁꯦ ꯍꯟꯗꯛꯁꯦ ꯆꯠꯀꯦ ꯍꯥꯏꯅ ꯇꯧꯕꯅꯤꯅꯦ ꯗꯤꯁꯦꯝꯕꯔꯗ ꯄ꯭ꯂꯥꯟꯗꯤ ꯀꯟꯅ ꯇꯧꯔ ꯂꯩꯌꯦ ꯀꯃꯥꯏ ꯇꯧꯒꯗ꯭ꯔꯥ ꯈꯪꯗꯦ
ꯑꯃꯥꯗꯨꯁꯨ ꯂꯥꯛꯀꯗ꯭ꯔꯥ
ꯍꯥꯥ
ꯑꯃꯥꯗꯨꯁꯨ ꯂꯥꯛꯀꯗ꯭ꯔꯥ
ꯈꯪꯗꯦꯅꯦ ꯃꯥꯗꯣ ꯌꯦꯡ ꯌꯦꯡꯗꯤ ꯌꯦꯡꯉꯒꯦ ꯍꯥꯏꯅ ꯇꯧꯔ ꯂꯩꯌꯦ
ꯑꯃꯥꯗꯣ ꯍꯥꯏꯕꯗꯣ ꯒ꯭ꯌꯥꯟ ꯇꯥꯏꯀꯣ ꯑꯩꯈꯣꯏꯒꯤ ꯑꯦꯝ ꯑꯦꯜꯗꯣ
ꯈꯪꯉꯦ ꯈꯪꯉꯦ
ꯑꯥ
ꯃꯥꯁꯨꯨ ꯑꯗꯨꯕꯨ ꯈꯪꯗꯦ ꯃꯥ ꯀꯃꯥꯏꯅ ꯇꯧꯒꯗ꯭ꯔꯥ ꯆꯠꯄꯨ ꯆꯠꯂꯗꯤ ꯍꯜꯂꯔꯣꯏ ꯍꯥꯏꯅ ꯇꯧꯔꯒ ꯂꯩꯔꯤꯌꯦ
ꯑꯁ ꯅꯨꯕꯥꯅꯤ ꯗꯨꯃꯥꯏ ꯇꯧꯔꯒ ꯍꯣꯔꯦꯟ ꯑꯃꯨꯛꯀ ꯑꯅꯤꯃꯛ ꯍꯜꯂꯛꯇ꯭ꯔꯗꯤꯀꯣ ꯑꯩ ꯄꯥꯈꯠꯂꯦꯀꯣ ꯌꯥꯈ꯭ꯔꯤꯗ꯭ꯔ ꯍꯧꯖꯤꯛꯇꯤ
ꯅꯧꯋꯦꯅꯦ
ꯍꯧꯖꯤꯛꯇꯤ ꯉꯜꯅꯤ
ꯍꯧꯖꯤꯛ